ꯍꯜꯂꯣ ꯑꯣ ꯇꯥꯌꯦ ꯑꯥ
ꯀꯩꯗꯧꯔꯤꯅꯣ ꯑꯩꯔꯣ
ꯑꯥ
ꯑꯁ ꯑꯩꯗꯤ ꯀꯩꯁꯨ ꯇꯧꯗꯦꯗ ꯁꯨꯝ
ꯍꯤꯞꯄꯒ ꯂꯩ ꯁꯣꯝꯗꯤ
ꯎꯝ ꯑꯩ ꯑꯩꯁꯨ ꯐꯝꯃꯒ ꯂꯩꯌꯦ
ꯃꯣꯏꯒꯤꯔꯣꯝꯁꯦ ꯌꯥꯝ ꯀꯩꯅꯣ ꯇꯧꯕ ꯃꯥꯜꯂꯤꯗ ꯌꯥꯝ ꯂꯥꯡꯕ ꯃꯥꯂꯦꯗ
ꯕꯦꯛꯒ꯭ꯔꯥꯎꯟ ꯕꯦꯛꯒ꯭ꯔꯥꯎꯟ ꯃꯈꯣꯟ ꯌꯥꯝ ꯇꯥꯕ꯭ꯔꯣ
ꯑꯥ ꯈꯔ ꯇꯥꯢꯌꯦ
ꯑꯗꯨ ꯇꯥꯔꯗꯤ ꯑꯩ ꯌꯥꯒꯦ ꯌꯥꯏ ꯅꯠꯇꯔꯣ
ꯌꯥꯅꯤ ꯌꯥꯅꯤ ꯀꯔꯤ ꯇꯧꯔꯒ ꯂꯩꯔꯦ ꯍꯧꯖꯤꯛꯇꯤ
ꯎꯝ ꯑꯗꯨꯝ ꯐꯃ ꯂꯩ ꯀꯩ ꯏꯟꯁꯥꯡ ꯆꯔꯒꯦ
ꯑꯣꯛꯁ ꯆꯥꯏ ꯉꯁꯤ
ꯌꯥꯝ ꯐꯩꯌꯦ
ꯅꯪꯗꯤ
ꯑꯇꯩꯗꯤ ꯃꯌꯣꯟ ꯃꯅꯥ ꯆꯥꯏ
ꯁꯥꯗꯒꯤ ꯍꯦꯟꯅ ꯑꯗꯨꯅ ꯐꯩꯅ ꯍꯛꯆꯥꯡꯒꯤ
ꯎꯝ ꯍꯛꯆꯥꯡꯒꯤ ꯑꯣꯏꯔꯁꯨ ꯍꯥꯎꯗꯨꯏꯅꯤ
ꯀꯝꯄ꯭ꯂꯦꯛꯁꯟ ꯀꯝꯄ꯭ꯂꯦꯛꯁꯟꯁꯨ ꯐꯒꯅꯤ ꯑꯗꯨꯅ
ꯑꯦ ꯀꯃꯥꯏꯅ
ꯅꯣꯏꯗꯤ ꯀꯝꯄ꯭ꯂꯦꯛꯁꯟ ꯌꯥꯝ ꯄꯥꯝꯕ ꯀꯥꯡꯕꯨꯅꯤꯅ ꯑꯗꯨꯒꯨꯝꯕ ꯆꯥꯒꯔꯦ
ꯎꯝ ꯃꯥꯏꯔꯦꯟ ꯃꯔꯦꯟ ꯃꯅꯥ ꯆꯥꯔꯗꯤ ꯀꯝꯄ꯭ꯂꯦꯛꯁꯟ ꯐꯥꯏꯌꯦ ꯍꯥꯏꯕ꯭ꯔꯅꯦ
ꯍꯣꯏ ꯃꯅꯥ ꯃꯁꯤꯡꯗꯤ ꯐꯔꯤꯗꯅ
ꯑꯥ
ꯗꯤꯖꯤꯇꯦꯜꯁꯗꯤ ꯑꯩꯈꯣꯏ ꯏꯁꯥꯒꯤ ꯌꯥꯝ ꯀꯥꯟꯅꯕꯅꯦꯕ
ꯑꯝ
ꯅꯪ ꯏꯟꯁꯥꯡ ꯊꯣꯡꯕꯒꯨꯝꯕꯗꯤ ꯍꯩꯕ꯭ꯔꯣ
ꯍꯩꯌꯦ ꯑꯗꯨꯕꯨ ꯌꯥꯝ ꯍꯩꯒꯦ
ꯑꯁ ꯅꯨꯄꯤ ꯀꯥꯡꯕꯨ ꯑꯗꯨꯒꯨꯝꯕ ꯍꯩꯗꯕꯅꯦ
ꯑꯗꯨ
ꯃꯥꯏ ꯃꯥꯅ ꯊꯣꯡ ꯊꯥꯛꯄꯗꯣ ꯍꯥꯎꯕ ꯅꯨꯄꯤ ꯂꯩꯗꯅ ꯑꯗꯨꯒꯨꯝꯕ ꯅꯨꯄꯤꯗꯣ ꯃꯒꯨꯟ ꯑꯃ ꯆꯦꯟꯕꯅꯤꯀꯣ
ꯅꯨꯄꯤ ꯑꯣꯏꯔꯒ ꯃꯥꯒꯤ ꯃꯥꯅ ꯊꯣꯡ ꯊꯥꯛꯄꯁꯦ ꯌꯥꯝ ꯍꯥꯎꯗꯕ ꯅꯨꯄꯤꯗꯣ ꯃꯁꯛ ꯐꯖꯔꯁꯨ
ꯈꯪꯗ꯭ꯔꯥꯏ ꯅꯪꯗꯤ ꯈꯪꯗꯦ ꯑ
ꯌꯨꯝꯗ ꯂꯩ ꯈꯨꯟꯗ ꯂꯩꯕ꯭ꯔꯥ ꯅꯠꯇ꯭ꯔꯒ ꯇꯝꯄꯥꯛꯇ ꯂꯩꯕ꯭ꯔꯥ
ꯆꯝꯄꯥꯜ ꯇꯌꯦ
ꯂꯥꯏꯔꯤꯛ ꯇꯝꯃ ꯂꯩꯕ꯭ꯔꯥ ꯅꯦ ꯀꯣꯂꯦꯖ ꯇꯝꯕ꯭ꯔꯥ ꯀꯣꯂꯦꯖ ꯇꯝꯕ꯭ꯔꯥ ꯁꯦꯀꯦꯟꯗꯔꯤ ꯇꯝꯕ꯭ꯔꯥ
ꯀꯣꯂꯦꯖ ꯀꯣꯂꯦꯖꯇ ꯃꯤꯅ ꯃꯦꯔꯤꯕ ꯀꯣꯂꯦꯖꯀꯤ ꯇꯝꯄꯥꯛꯇ ꯅ ꯇꯝꯄꯥꯛꯗꯗꯤ ꯑꯩ ꯀꯣꯆꯤꯡ ꯑꯃ ꯂꯩꯌꯦꯕ
ꯀꯔꯝꯕ ꯀꯔꯝꯕ ꯀꯣꯆꯤꯡ ꯂꯧꯕ
ꯎꯝ ꯍꯥꯏꯗꯣꯛꯄ ꯌꯥꯔꯣꯏ
ꯀꯥꯏꯗꯩꯅꯣꯍꯦ ꯀꯩꯁꯨ ꯀꯥꯏꯗꯦ ꯕ ꯅꯕꯨꯡꯅ ꯍꯪꯕꯗꯨꯕꯨ ꯏꯀꯥꯏꯔꯗꯤ
ꯎꯝ ꯑꯩꯁ ꯁꯤꯒ ꯕꯦꯡꯀꯤꯡꯒꯤ ꯂꯧꯕꯅꯤꯗ
ꯑꯗꯣ ꯒ꯭ꯔꯦꯖꯨꯌꯦꯁꯟ ꯂꯣꯏꯗꯣꯏꯗꯤ ꯊꯥꯕ ꯌꯥꯔꯔꯣꯏꯅꯦ
ꯑ ꯑꯗꯨꯕꯨ ꯎꯝ ꯕꯦꯡꯀꯤꯗꯤ ꯎꯝ ꯄ꯭ꯔꯖꯤꯁꯟ ꯂꯩꯇꯔꯥꯗꯤ ꯊꯥꯕ ꯌꯥꯔꯣꯏ ꯑꯗꯨꯒ ꯑꯦꯟ ꯁꯤ ꯁꯤꯒꯤꯗꯤ ꯇꯨꯋꯦꯜꯐ ꯂꯦꯕꯦꯜꯁꯨ ꯂꯩꯌꯦꯕ ꯑꯃ
ꯑꯦꯁ ꯁꯤ ꯁꯤꯒꯤꯗꯤ ꯌꯥꯝ ꯂꯩ
ꯎꯝ ꯇꯔꯥ ꯇꯦꯟ ꯇꯥꯀꯤꯁꯨ ꯂꯩꯌꯦ ꯌꯥꯝ ꯂꯩꯌꯦ
ꯐꯩ ꯐꯩ ꯑꯗꯨꯃꯥꯏꯅ ꯍꯣꯠꯅꯒꯗꯕꯅꯤ
ꯅꯪꯗꯤ
ꯑꯩꯗꯤ ꯀꯣꯂꯦ ꯑꯩꯗꯤ ꯀꯣꯂꯦꯖ ꯂꯣꯏꯔꯒ ꯅꯨꯄꯤ ꯊꯤꯅꯉꯥꯏꯁꯨ ꯈꯔ ꯉꯜꯂꯦ ꯗꯨꯕꯥꯏꯗ ꯂꯩꯅ ꯈꯜꯂꯒ ꯂꯩ
ꯒ꯭ꯔꯦꯖꯨꯌꯦꯦꯁꯟ ꯂꯩꯔꯦ
ꯂꯣꯏꯔꯦ ꯑꯩꯗꯤ
ꯃꯥꯁꯇ꯭ꯔꯗꯤ
ꯑꯩ ꯃꯁꯇꯔ ꯇꯧꯍꯧꯗ꯭ꯔꯦ
ꯑ
ꯁꯨꯝ ꯇꯟꯁꯜꯂꯛꯄꯗꯣ
ꯑꯥ
ꯁꯨꯃꯥꯏꯅ ꯑꯣꯏꯕꯒꯤ ꯍꯧꯖꯤꯛꯇꯤ ꯌꯨꯝ ꯄꯥꯃꯤꯉꯥꯏꯁꯨ ꯈꯔ ꯑꯉꯥꯡ ꯑꯣꯏꯌꯦ ꯑꯗꯨꯣ ꯀꯃꯥꯏꯅ ꯇꯧꯁꯤꯔꯥ ꯍꯥꯏꯅ ꯈꯜꯂꯒ ꯂꯩ ꯍꯧꯖꯤꯛ ꯃꯇꯝꯁ
ꯑꯗꯨꯣ ꯒ꯭ꯔꯦꯖꯨꯋꯦꯁꯟ ꯂꯣꯏꯕ ꯆꯍꯤ ꯀꯌꯥ ꯁꯨꯔꯕ
ꯆꯍꯤ ꯑꯅꯤ ꯁꯨꯗꯧꯔꯦ
ꯑꯣ
ꯑꯅꯤꯃꯛ ꯁꯨꯗꯤ ꯁꯨꯗꯤ ꯁꯨꯒꯗꯧꯔꯦ ꯍꯣꯏ ꯑꯅꯤ
ꯂꯩ ꯎ ꯐ ꯑꯗꯨꯗꯤ ꯑꯩꯅ ꯁꯨꯝ ꯈꯟꯕꯗ ꯅꯪꯒꯤ ꯆꯍꯤꯁꯦ ꯑ ꯇ꯭ꯋꯦꯟꯇꯤ ꯐꯣꯔ ꯇ꯭ꯋꯦꯟꯇꯤ ꯐꯥꯏꯚ
ꯆꯨꯝꯃꯦ ꯆꯨꯝꯃꯦ
ꯅꯪꯅ ꯍꯥꯏꯕꯗꯣ ꯐꯖꯅ ꯆꯨꯝꯃꯦꯩ
ꯎꯝ
ꯀꯔꯝꯕ ꯁꯕꯖꯦꯛ ꯂꯧꯕꯒꯦ ꯅꯪ
ꯎ ꯑꯗꯤ ꯀꯣꯂꯦꯖꯗꯤ ꯔꯦꯒꯨꯂꯔ ꯆꯠꯇꯦ ꯃꯦꯠꯁ ꯇꯥ ꯑꯣꯅꯔꯁ ꯇꯧꯏ
ꯃꯦꯊꯗꯥ
ꯑꯧ
ꯐꯦ ꯀꯟꯅ ꯄ ꯀꯟꯅ ꯄꯥꯗꯤ ꯄꯥꯎꯀꯣ
ꯎꯝ
ꯃꯦꯠꯁꯇꯕꯨ ꯀꯣꯂꯦꯖꯇꯦ ꯃꯦꯠꯁ ꯑꯣꯅꯔꯁ ꯇꯧꯔꯒ ꯈꯔ ꯍꯣꯠꯅꯔꯗꯤ ꯀꯝꯄꯤꯇꯤꯇꯤꯞ ꯑꯦꯛꯖꯥꯝꯁꯤꯗꯤ ꯃꯦꯠꯁꯀꯤ ꯄꯣꯔꯁꯟꯁꯤꯗꯤ ꯀꯩꯗꯧ ꯋꯥꯅꯤꯡꯉꯥꯏ ꯂꯩꯔꯔꯣꯏꯅꯦ
ꯑꯗꯨꯕꯨ ꯑꯩꯅ ꯔꯤꯒꯨꯂꯔ ꯆꯠꯇꯕꯒꯤ ꯀꯣꯔꯦꯁꯄꯣꯟꯗꯦꯟ ꯆꯠꯄꯒꯤ
ꯐ ꯃꯅꯦ ꯆꯔꯛꯁꯨ ꯌꯨꯝꯗ ꯂꯥꯏꯔꯤꯛ ꯂꯧꯔꯒ ꯄꯥꯕꯤ
ꯎꯝ ꯎꯝ
ꯈꯔ ꯀꯟꯅ ꯈꯔ ꯀꯟꯅ ꯄꯥꯔꯗꯕꯅꯤ ꯑꯗꯨ ꯇꯧꯗꯤ
ꯎꯝ
ꯊꯕꯛꯗꯤ ꯂꯣꯏꯅ ꯏꯂꯥꯏ ꯂꯥꯏꯅ ꯈꯟꯒꯅꯤ ꯀꯅꯥ ꯀꯅꯥ ꯂꯩꯃꯤꯟꯅꯕ꯭ꯔꯣ ꯍꯧꯖꯤꯛꯇꯤ
ꯎ ꯍꯧꯖꯤꯛꯁꯦ ꯑꯩ ꯇꯅꯅꯤ ꯑꯗꯨꯕꯨ ꯀꯩꯅꯣ ꯗ꯭ꯔꯦꯟꯗꯣ ꯂꯩꯕ ꯗ꯭ꯔꯦꯟ ꯂꯩꯃꯤꯟꯅꯕ ꯃꯤꯁ ꯎ
ꯎꯝ
ꯌꯥꯕꯨꯗꯤ ꯌꯥꯅꯤꯀꯣ ꯄꯩꯀꯣ ꯃꯃꯣꯟ ꯇꯥꯔꯁꯨ
ꯐꯔꯤ
ꯑ ꯍꯧꯖꯤꯛ ꯍꯧꯖꯤꯛ ꯕꯦꯛꯒ꯭ꯔꯥꯎꯟ ꯃꯈꯣꯏꯒꯤ ꯑꯃ ꯇꯥꯕꯗꯣ
ꯎꯝ ꯌꯥꯅꯤ ꯌꯥꯅꯤ ꯀꯩꯅꯣ ꯆꯤꯡꯗꯅꯤ ꯍꯥꯏꯕ ꯅꯪ ꯀꯣꯂꯦꯖ ꯇꯧꯕꯗꯣ
ꯑꯥ
ꯎꯝ ꯔꯥꯏꯜꯋꯦꯏ ꯕ꯭ꯔꯤꯖꯁ ꯑꯁꯥꯡꯕ ꯂꯩꯕ ꯖꯒꯥꯗꯨꯔꯣ ꯈꯪꯉꯕ ꯑꯩꯁꯦ
ꯎꯝ
ꯁꯣꯝꯒꯤ ꯈꯨꯟꯗꯤ ꯑꯗꯨꯔꯣꯝꯗꯒꯤꯔ
ꯎꯥ
ꯎꯝ
ꯅꯪꯗꯤ
ꯑꯩꯗꯤ ꯑꯗꯨꯗꯒꯤ ꯍꯦꯛ ꯃꯅꯨꯡ ꯈꯔ ꯆꯪꯒꯅꯤ ꯁꯣꯝꯗꯀꯣ ꯁꯥꯏꯗ ꯈꯔ ꯆꯪꯒꯅꯤ ꯑꯩꯁꯨ ꯑꯗꯨꯗ ꯑꯩꯁꯨ ꯑꯗꯨꯗ ꯍꯧꯔꯛꯄꯅꯤꯅꯦ
ꯑꯣ
ꯂꯥꯏꯔꯤꯛ ꯇꯝꯕ ꯑꯗꯨꯗꯒꯤ ꯆꯥꯎꯔꯛꯄꯅꯤꯅꯦ ꯆꯍꯤ ꯆꯍꯤ ꯆꯍꯤ ꯇꯔꯥ ꯂꯩ ꯇꯔꯥ ꯂꯩꯕꯅꯤ ꯑꯗꯨꯗ
ꯑꯣ ꯍꯥꯏꯦꯁ ꯍꯥꯌꯌꯔ ꯁꯦꯀꯦꯟꯗ꯭ꯔꯤ ꯐꯥꯎꯔꯛ ꯅꯠꯇ꯭ꯔꯒ ꯍꯥꯏ ꯁ꯭ꯀꯨꯜ ꯐꯧꯔꯛ
ꯍꯥꯏ ꯁ꯭ꯀꯨꯜꯁ ꯇꯧꯕ ꯑꯗꯨꯅ ꯍꯥꯌꯔ ꯁꯦꯀꯦꯟꯗꯔꯤꯗꯒꯤ ꯒ꯭ꯔꯦꯖꯨꯑꯦꯁꯟ ꯐꯥꯎꯕꯁꯤ ꯇꯝꯄꯥꯛꯇ ꯂꯥꯛꯄꯀꯣ
ꯑꯣ
ꯁꯨꯃꯥꯏꯅ ꯇꯧꯋꯦ
ꯑꯗꯨꯗꯤ ꯀꯅꯥ ꯀꯅꯥ ꯂꯩꯔꯤꯒꯦ
ꯑꯩꯒꯤ ꯃꯔꯨꯞ ꯑꯃꯒꯀꯣ ꯍꯥꯏꯃꯤꯅ
ꯑ
ꯑꯩꯒꯤ ꯃꯔꯨꯞ ꯑꯃꯒ ꯅꯨꯡꯉꯥꯏꯅ ꯂꯩ ꯍꯧꯖꯤꯛꯇꯤ
ꯅꯨꯡꯉꯥꯏꯔꯦꯅꯦ
ꯀꯣꯆꯤꯡꯗꯤ ꯀꯣꯆꯤꯡꯗꯤ ꯀꯌꯥꯝ ꯀꯨꯏꯔꯦ ꯍꯧꯕ
ꯑꯩꯁꯨ ꯍꯤꯃꯥ ꯐꯥꯗ ꯑꯣꯏ ꯑ
ꯑꯗꯨꯗꯤ ꯂꯣꯏꯔꯝꯒꯅꯤꯅꯦ
ꯎꯝ ꯂꯣꯏꯔꯦ ꯂꯣꯏꯔꯦ ꯆꯍꯤ ꯑꯥ ꯆꯍꯤ ꯑꯃ ꯐꯥꯔꯦ ꯑꯗꯨꯒ ꯑꯩ ꯀꯣꯔꯁ ꯑꯃ ꯂꯣꯏꯔꯒ ꯀꯣꯔꯁ ꯑꯅꯤ ꯂꯧꯔꯤꯕ ꯀꯣꯔꯁ ꯑꯅꯤ ꯂꯣꯏꯔꯦ ꯖꯨꯟ ꯊꯥꯗꯒꯤ
ꯐꯔꯦ ꯐꯔꯦ ꯄꯨꯟꯁꯤꯗ ꯑꯦꯛꯖꯝ ꯀꯌꯥꯗꯤ ꯊꯥꯔꯛꯈ꯭ꯔꯦ
ꯊꯥꯗ꯭ꯔꯤꯗ ꯑꯩꯅ ꯀꯣ ꯂꯥꯁ ꯏꯌꯥꯔꯗ ꯊꯥꯒꯦ ꯇꯧꯕꯅꯦꯕ ꯑꯗꯨ ꯎꯝ ꯀꯝꯄꯤꯇꯤꯇꯤꯚ ꯑꯦꯛꯖꯥꯝꯁꯤꯡꯗꯤ ꯆꯍꯤ ꯑꯙꯥꯔ ꯀꯥꯔꯗ ꯆꯍꯤ ꯑꯩꯠꯇꯤꯟ ꯁꯨꯗ꯭ꯔꯗꯤ ꯊꯥꯕ ꯌꯥꯔꯣꯏꯅ
ꯎꯝ
ꯑꯗꯨꯀꯦ ꯂꯥꯁ ꯌꯔꯗꯣ ꯁꯨꯗꯕ ꯍꯧꯖꯤꯛꯀꯥꯟꯗꯤ ꯨꯔꯦ ꯑꯗꯨꯕꯨ ꯀ꯭ꯂꯥꯁ ꯎꯝ ꯑꯁꯤꯁꯤꯒꯤ ꯀ꯭ꯂꯥꯁ ꯇꯨꯌꯦꯜꯐ ꯂꯦꯚꯦꯜꯒꯤ ꯁꯤ ꯑꯦꯁ ꯁꯤ ꯑꯦꯜꯗ ꯐꯣꯔꯝ ꯊꯣꯛꯇ꯭ꯔꯤꯕ ꯑꯗꯨꯒꯤ ꯉꯥꯏꯔꯤ
ꯉꯥꯏꯍꯥꯛ ꯂꯩꯔꯒ ꯊꯣꯛꯀꯗꯧꯔꯦ
ꯎꯝ ꯂꯪꯗꯤꯖꯤ ꯀ ꯀ ꯀꯩ
ꯁꯩ ꯍꯧꯖꯤꯛ ꯍꯧꯖꯤꯛ ꯀꯥꯟꯗ ꯄꯨꯔꯥ ꯐ꯭ꯔꯤꯗ ꯂꯩꯔꯤꯅꯦ ꯊꯕꯛꯁꯨ ꯇꯧꯗꯦ ꯁꯨꯝ ꯑꯩꯁꯨ ꯐ꯭ꯔꯤꯗ ꯑꯗꯨꯝ ꯂꯩꯗ
ꯎꯝ
ꯌꯨꯝ ꯃꯨꯛ ꯍꯟꯁꯤꯔꯥ ꯍꯥꯏꯅ ꯃꯔꯛ ꯃꯔꯛꯇꯗꯤ ꯈꯜꯜꯂꯤꯦ
ꯅꯪꯗꯤ ꯌꯨꯝꯗ ꯅꯠꯇ꯭ꯔꯣꯁꯤ ꯀꯩꯀꯣ
ꯑꯩꯗꯤ ꯔꯦꯟꯗ ꯂꯩꯌꯦ ꯑꯩꯁꯨ ꯁꯤ ꯇꯝꯄꯥꯛꯇ ꯂꯩꯔꯤꯌꯦ
ꯑꯣ ꯎꯝ ꯊꯕꯛ ꯇ ꯍꯔ ꯄꯨꯗꯤꯔꯦ
ꯅꯠꯇꯦ ꯑꯩꯁꯨ ꯑꯦꯛꯖꯥꯝ ꯊꯥꯔꯝꯕꯅꯦ
ꯀꯩ ꯀꯩꯗꯝ
ꯑꯦꯁ ꯁꯦꯁ ꯁꯤꯒꯤ ꯀꯩ ꯀꯩꯅꯣ ꯊꯥꯕ ꯌꯥꯕ ꯇꯧꯔꯝꯃꯅꯤ
ꯊꯥꯕ꯭ꯔꯗꯅ ꯑꯗ ꯀꯌꯥꯔꯛ ꯊꯥꯈ꯭ꯔꯒꯦ ꯅꯪ
ꯑꯁ ꯑꯅꯤ ꯑꯍꯨꯝ ꯁꯨꯔꯦ
ꯁꯤ ꯍꯒ ꯇꯣ ꯑꯗꯣ ꯑꯦꯁ ꯑꯦꯁꯤꯒꯤ ꯀꯔꯝ ꯀꯔꯝꯕ ꯁꯤ ꯖꯤ ꯌꯦꯜ ꯁꯤ
ꯁꯤ ꯑꯁ ꯑꯦꯁ ꯑꯦꯜꯁꯨ ꯊꯥꯛ ꯑꯦꯁ ꯑꯦꯁ ꯁꯤ ꯑ ꯁꯤ ꯄꯤ ꯑꯣ ꯁꯤꯄꯤ ꯑꯣ ꯊꯥꯔꯦ ꯑꯣ ꯃꯤꯅꯤꯁꯇꯔꯤꯌꯦꯜ ꯗꯦꯜꯂꯤ ꯄꯨꯂꯤꯁꯀꯤꯁꯨ ꯇꯧꯈ꯭ꯔꯦ ꯑꯥꯔ ꯑꯥꯔ ꯕꯤꯒꯤꯁꯨ ꯇꯧꯈ꯭ꯔꯦ
ꯑꯥ
ꯍꯧꯖꯤꯛ ꯐꯥꯎꯒꯤꯗꯤ ꯃꯥꯏ ꯄꯥꯛꯄ ꯉꯝꯗ꯭ꯔꯤꯅꯦ
ꯑꯗꯣ ꯃꯥꯛ ꯀꯌꯥ
ꯈꯤꯇꯪ ꯈꯤꯇꯪꯗ ꯑꯗꯨꯝ ꯂꯩꯍꯧꯕ ꯈꯖꯤꯛ ꯈꯖꯤꯛꯇ ꯑꯗꯨꯝ ꯂꯩꯍꯧꯕꯀꯣ
ꯎꯝ ꯅꯪꯒꯤ ꯀꯣꯆꯤꯡꯒꯨꯝꯕ ꯂꯧ ꯅꯪꯁꯨ
ꯍ
ꯊꯥ
ꯀꯔꯤ
ꯀꯣꯆꯤꯡꯒꯨꯝꯕ ꯂꯧꯕ꯭ꯔꯥ ꯅꯪꯁꯨ
ꯂꯣꯏꯔꯦ ꯍꯥꯏꯗꯤ
ꯎꯝ
ꯈꯤꯇꯪ ꯈꯤꯇꯪꯗ ꯑꯗꯨꯝ ꯂꯩꯍꯧꯕꯀꯣ ꯑꯁ ꯑꯗꯨꯒꯤ
ꯎꯝ ꯁꯤ ꯁꯤꯒꯤ ꯑꯩꯒꯤ ꯐꯣꯝ ꯊꯥꯖꯤꯟꯈ꯭ꯔꯕ ꯍꯧꯖꯤꯛꯀꯥꯟꯒꯤ
ꯎꯝ ꯑꯩ ꯑꯗꯨꯗꯤ ꯍꯟꯗꯛ ꯍꯧꯖꯤꯛꯀꯥꯟꯒꯤꯗꯤꯗꯤ ꯇꯧꯗꯦ
ꯑꯣ ꯀꯨꯣꯏꯁꯟꯗꯨꯣ ꯌꯥꯝ ꯂꯨꯕ꯭ꯔꯥ
ꯂꯨꯕꯁꯨ ꯂꯩ ꯂꯨꯗꯕꯁꯨ ꯂꯩ ꯑꯗꯨꯕꯨ ꯃꯇꯝ ꯃꯇꯝꯗꯣ ꯁꯤꯖꯤꯟꯅꯕ ꯍꯩꯗꯕ ꯍꯥꯏꯇꯥꯔꯦꯅꯦ ꯃꯇꯝꯗꯣ ꯇꯦꯟꯕꯅꯤꯅꯀꯣ ꯀꯣꯏꯁꯟꯗꯨ ꯌꯥꯝ ꯌꯥꯝ ꯂꯧꯔꯤꯕ ꯑꯩꯈꯣꯏꯒꯤ ꯕꯤꯒꯤꯅꯔ ꯑꯣꯏꯕꯅꯤꯅ
ꯎꯝ
ꯀꯪꯀꯥꯒꯨꯝꯕ ꯈꯣꯠꯄꯁꯦ ꯑꯗꯨꯝ ꯑꯁꯥꯡ ꯑꯁꯥꯡ ꯃꯪꯀꯥꯗꯨꯗꯤ ꯈꯨꯗꯛ ꯈꯨꯗꯛꯇ ꯍꯥꯏꯕ ꯉꯝꯗꯦꯕꯀꯣ ꯑꯗꯨꯒꯤ ꯄꯦꯄꯔ ꯂꯧꯊꯣꯛꯑꯒ ꯈꯣꯠꯇ꯭ꯔꯤꯒꯤ ꯑꯟꯁꯥꯔꯗꯣ ꯐꯪꯕ ꯉꯝꯗꯦꯕ
ꯎꯝ
ꯗꯨꯃꯥꯏ ꯇꯧꯕꯒꯤ
ꯌꯥꯝ ꯍꯩꯔꯝꯅꯤ ꯑꯗꯨꯗꯤ ꯅꯪꯒꯤ ꯑꯦꯛꯁꯄꯤꯔꯤꯌꯦꯟꯁꯁꯦ ꯌꯥꯝ ꯂꯩꯔꯝꯅꯤ
ꯏꯁꯗꯤ ꯈꯔꯗꯤ ꯂꯥꯏꯗꯤ ꯂꯥꯏ
ꯎꯝ ꯑꯗꯨꯗꯤ ꯅꯍꯥꯟ ꯀꯩ ꯊꯥꯗꯔ ꯎꯝ ꯃꯥꯔꯆ ꯃꯦꯅ ꯑꯦꯄ꯭ꯔꯤꯜ ꯑꯗꯨ ꯊꯥꯗ꯭ꯔ ꯑꯔꯥꯕꯤ ꯊꯥꯕꯗꯅꯁꯨ ꯊꯥꯕ꯭ꯔꯣ
ꯍ ꯑꯥꯔ ꯑꯥꯔ ꯕꯤꯗꯨꯗꯤ ꯑꯩ ꯂꯥꯁ ꯏꯔꯗ ꯂꯥꯁ ꯏꯔꯗ ꯊꯥꯕꯅꯤ
ꯑ
ꯂꯁꯤꯗ ꯑꯩꯒꯤ ꯑꯥꯔ ꯑꯥꯔ ꯕꯤ ꯍꯥꯏꯁꯦ ꯔꯦꯜꯋꯦꯒꯤꯅꯤ ꯑꯩ ꯔꯦꯜꯋꯦꯒꯤ ꯇꯧꯕꯅꯤ
ꯎꯝ ꯎꯝ
ꯒꯨꯍꯥꯇꯤꯗ ꯆꯠꯂꯒ ꯊꯥꯕꯅꯤ
ꯎꯝ ꯀꯩꯒꯤꯒꯨꯋꯥꯍꯇꯤ ꯇ ꯁꯦꯟꯇꯔ ꯇꯥꯕ‍꯭ꯔꯣ ꯅꯪ ꯃꯅꯤꯄꯨꯔꯒꯤ ꯃꯅꯤꯄꯨꯔꯗ ꯇꯧꯗ꯭ꯔꯣ
ꯑꯩꯈꯣꯏ ꯑꯦꯛꯖꯥꯝ ꯁꯦꯟꯇꯔ ꯄꯤꯗꯕꯀꯣ ꯑꯗꯨꯒꯤ ꯑꯗꯨꯒꯤꯗꯣ ꯑꯗꯨꯒꯤ ꯑꯥꯗ ꯆꯜꯂꯒ ꯊꯥꯏ ꯑꯗꯨ ꯃꯥꯏ ꯄꯥꯛꯄ ꯉꯝꯗꯕꯤꯗ ꯑꯗꯨꯝ ꯍꯜꯂꯛꯈ꯭ꯔꯦ
ꯎꯝ